ꯇꯁꯣ ꯇ
ꯀꯔꯤꯅꯣ
ꯑꯣ
ꯉꯥꯎꯔꯦ ꯑꯩ ꯉꯥꯎꯔꯦ ꯈꯪꯗꯦ ꯗ
ꯎ
ꯉꯥꯎꯔꯦ ꯁꯤꯒꯤꯁꯤꯅ ꯑꯩ
ꯀꯩꯗꯧꯔꯤꯅꯣ
ꯀꯩꯁꯨ ꯇꯧꯗꯦ ꯑꯗꯨꯝ ꯐꯝꯕ ꯂꯩ ꯏꯆꯥ ꯅꯨꯨꯄꯤꯒ ꯅꯨꯄꯥꯒ
ꯎꯝ ꯂꯤꯂꯥ ꯂꯤꯂꯥꯛꯕ
ꯎꯝ
ꯅꯨꯡꯉꯥꯏꯕꯅꯦ ꯂꯤꯂꯥꯁꯨ ꯑꯩꯗꯤ ꯆꯝꯕ ꯂꯤꯂꯥꯁꯅꯕꯗꯨ ꯔꯑꯅ
ꯃꯅꯤꯡ
ꯀꯔꯤꯅꯣ ꯍꯥꯏ ꯑꯩ ꯉꯥꯏꯍꯥꯛꯇꯪꯗꯤꯦ ꯀꯔꯤꯅꯣ ꯑꯩ ꯚꯥꯞ ꯈꯜꯂꯨꯗ꯭ꯔꯦ
ꯅꯪ ꯑꯃꯨꯛ ꯃꯊꯪ ꯃꯊꯪ ꯍꯥꯏꯔꯛꯑꯗꯤ
ꯑꯥ ꯑꯗꯨꯅꯦ
ꯀꯩ ꯃꯊꯦꯜ ꯆꯥꯔꯒꯦ ꯌꯦꯡꯤꯁꯤꯗꯤ
ꯑꯩꯗꯤ ꯀꯣꯕꯤ ꯅꯣꯏꯗꯤ ꯅꯪꯗꯤ
ꯑꯩꯗꯤ ꯉꯁꯤꯗ
ꯑꯩ ꯉꯁꯤ ꯉꯔꯥꯡ ꯅꯨꯡꯗꯥꯡꯒꯤ ꯍꯤꯟꯖꯥꯡ ꯆꯥꯏꯌꯦꯕ ꯀꯩꯅꯣ ꯈꯨꯟꯗ꯭ꯔꯨꯝ ꯆꯝꯐꯨꯠꯅꯦ ꯑꯗꯨꯒ ꯌꯦꯟ ꯈꯔ ꯑꯇꯥꯎꯕ ꯂꯩꯔꯒ ꯏꯟꯖꯥꯡ ꯊꯣꯡꯕ ꯇꯟꯕꯒꯤ
ꯎꯝ ꯉꯁꯤ ꯑꯩ ꯃꯤꯅ ꯍꯪꯕꯗꯣ ꯈꯣꯡꯗ꯭ꯔꯨꯝ ꯆꯝꯐꯨꯠ ꯆꯥ ꯍꯥꯏꯔꯦ ꯅꯪꯒ ꯑꯅꯤꯔꯛ ꯁꯨꯔꯦ
ꯑꯗꯨꯗꯤ ꯏꯕꯥꯅꯤ ꯍꯥꯟꯅ ꯀꯣꯜ ꯇꯧꯕ꯭ꯔꯣ
ꯇꯧꯗꯦ
ꯑꯣ ꯑꯩꯁꯨ ꯉ ꯈꯪꯗ꯭ꯔꯝꯖ ꯆꯦ ꯃꯤ ꯑꯣ ꯑꯣ ꯑꯣ ꯍꯥꯎꯁꯨ ꯍꯥꯎꯇ ꯍꯥꯎꯕꯁꯨ ꯑꯣꯏꯗꯦ ꯍꯥꯎꯗꯕꯁꯨ ꯑꯣꯏꯗꯦ ꯍꯥꯏꯕ
ꯑꯗꯨ ꯁꯥ ꯁꯥ ꯌꯥꯎꯔꯕꯅꯦ ꯍꯥꯎꯔꯕꯅꯤꯅ ꯃꯇꯥꯏꯗꯨꯗ
ꯃꯇꯥꯏꯗꯨꯗ ꯁꯥꯕꯨ ꯌꯥꯎꯔꯗꯤ ꯍꯥꯎꯔꯦꯏꯗ ꯍꯦꯟꯖꯥꯡꯗꯤ ꯃꯤ ꯈꯔꯗꯤꯀꯣ ꯃꯆꯤꯟ ꯊꯤꯕ ꯃꯥꯜꯂꯦ ꯑꯩꯒꯤ ꯋꯥꯈꯜꯗꯗꯤꯗꯤ
ꯁꯥ ꯑꯩꯗꯤ ꯁꯥ ꯆꯥꯅꯤꯡꯗꯦ ꯃꯅꯥ ꯃꯁꯤꯡ ꯑꯣꯏꯅ ꯆꯥꯅꯤꯡꯉꯤ ꯀꯥꯏꯅꯅꯕ ꯅꯪꯁꯨ ꯑꯗꯨꯃꯥꯏꯅ ꯇꯧꯕ꯭ꯔꯣ
ꯇꯧꯗꯦꯗ ꯍꯥꯏꯗꯤ ꯍꯣꯏ ꯃꯔꯛ ꯃꯔꯛꯇꯗꯤ ꯆꯥꯃꯜꯂꯗꯤ ꯑꯗꯨꯝ ꯀꯩꯅꯣꯝꯃ ꯇꯧꯋꯦꯀꯣ ꯑꯗꯨꯕꯨ ꯁꯥ ꯆꯥꯅꯤꯡꯗꯕ ꯂꯩꯒꯦ
ꯑꯗꯨꯗꯅꯦꯕ
ꯀꯟꯇꯤꯅꯤꯨꯁ ꯑꯣꯏꯅ ꯆꯥꯔꯗꯤ ꯍꯣꯏ ꯃꯔꯝ ꯑꯣꯏꯗꯤ ꯑꯁ ꯄꯦꯜꯂꯛꯑꯦ ꯍꯥꯏꯕ ꯑꯃ ꯂꯩꯌꯦꯕ ꯑꯗꯨꯒ
ꯀꯩ ꯃꯊꯦꯜ
ꯍꯥꯡꯪꯒꯦꯅ ꯀꯣꯕꯤ ꯀꯣꯕꯤ
ꯑꯗꯨꯅꯦ ꯍꯟꯖꯤꯟ ꯍꯟꯖꯤꯟ ꯍꯪꯉꯦ
ꯎꯝ ꯋꯥꯁꯦ
ꯑꯣꯏ
ꯀꯖꯥꯎ ꯑꯣꯏꯅꯣ
ꯑꯩꯗꯤ ꯍꯤꯞꯄꯤꯅꯦ ꯉꯁꯤꯗꯤ ꯉꯁꯥꯏꯗꯒꯤ ꯍꯤꯞꯄ ꯍꯧꯒꯠꯇ꯭ꯔꯤ ꯆꯥꯛ ꯆꯥꯕ ꯂꯣꯏꯕꯒ
ꯅꯣꯏ ꯔꯣꯝꯗ ꯑꯥ ꯑꯃ ꯑꯃꯨꯛꯀ ꯇꯣꯛꯈ꯭ꯔꯦ ꯍꯧꯖꯤꯛ ꯑꯃꯨꯛ ꯅꯨꯡꯁꯥ ꯊꯣꯛꯑꯦ
ꯅꯨꯡꯁꯥꯕꯨꯗꯤ ꯊꯣꯛꯇꯦꯕ ꯑꯩꯈꯣꯏꯔꯣꯝꯗꯤ ꯅꯣꯡꯗꯤꯠ ꯉꯁꯥꯏ ꯑꯌꯨꯛ ꯇꯥꯔꯝꯕ ꯍꯧꯖꯤꯛ ꯐꯧ ꯅꯨꯡꯁꯥꯗꯤ ꯊꯣꯛꯇ꯭ꯔꯤꯒꯦ
ꯎꯝ ꯑꯩꯈꯣꯏꯁꯨ ꯉꯁꯥꯏ ꯑꯌꯨꯛ ꯈꯔ ꯊꯣꯛ ꯇꯥꯔꯦ ꯑꯗꯨꯒ ꯅꯨꯡꯁꯥ ꯊꯣꯛꯇꯦ ꯍꯧꯖꯤꯛ ꯈꯤꯖꯤꯛ ꯇꯥꯟ ꯇꯥ ꯑꯃꯨꯛ ꯇꯣꯛꯈ꯭ꯔꯦ ꯇꯥꯕ ꯍꯥꯏꯔ ꯖꯁ ꯀꯩꯅꯣꯅꯦ ꯗ꯭ꯔꯤꯖꯔ ꯇꯧꯕ ꯍꯧꯖꯤꯛ ꯅꯨꯁꯥ ꯊꯣꯛꯑꯦ
ꯅꯪꯗꯤ ꯍꯟꯗꯛ ꯃꯔꯛ ꯀꯩꯀꯩ ꯍꯣꯠꯅꯔꯤꯒꯦ
ꯑꯩꯗꯤ ꯀꯔꯤꯝ ꯇꯧꯗꯦ ꯑꯗꯨꯝ ꯑꯉꯥꯡ ꯁꯦꯟꯅꯔꯂꯦ
ꯅꯆꯥꯔꯣ ꯃꯤ ꯑꯇꯣꯞꯄꯒꯤ ꯑꯉꯥꯡꯔꯣ ꯑꯁ ꯈꯣꯟꯖꯦꯜꯗꯤ ꯅꯆꯥ ꯃꯥꯟꯗꯦꯗ
ꯎꯝ ꯈꯣꯡꯖꯦꯜꯅ ꯈꯔ ꯑꯉꯥꯡ ꯑꯣꯏꯔꯣꯏ ꯈꯪꯒꯗ꯭ꯔꯦ ꯉꯁꯥꯏꯁꯨ ꯑꯃ ꯍꯥꯏꯌꯦ ꯃꯤꯅ ꯏꯆꯥ ꯂꯩꯈ꯭ꯔꯦ ꯍꯥꯏꯔ ꯑꯁ ꯅꯪꯉꯣꯟ ꯅꯪꯒꯤ ꯈꯣꯡꯖꯦꯜꯗꯤ ꯅꯧꯋꯦꯅ ꯑꯩꯅ ꯃꯧ ꯑꯅꯥꯎꯕꯤꯅꯤ ꯍꯥꯏꯕ
ꯑꯗꯨꯗꯤ ꯑꯗꯨꯗꯤ ꯑꯗꯨ ꯑꯣꯏꯔꯁꯨ ꯑꯉꯥꯡꯗꯤ ꯑꯣꯏꯔꯝꯅꯤ ꯑꯗꯨꯝ ꯋꯥꯈꯜ ꯈꯟꯕꯗ
ꯑꯣ ꯑꯉꯥꯡꯁꯨ ꯑꯉꯥꯡ ꯀꯩꯅꯣ ꯅꯠꯇ꯭ꯔꯦꯗ ꯑꯗꯣ ꯑꯗꯨꯝ
ꯎꯝ
ꯌꯥꯝꯁꯨ ꯑꯍꯥꯟ ꯅꯠꯇꯔꯤꯗ
ꯍꯣꯏ ꯑꯗꯨꯅꯦ ꯈꯣꯟꯖꯦꯜꯗ ꯈꯪꯉꯦꯕ ꯑꯍꯟꯅꯠꯗ꯭ꯔꯤ ꯍꯥꯏꯕ
ꯑꯩꯈꯣꯏ ꯏꯇꯩꯃ ꯂꯦꯡꯒꯥ ꯑꯣꯏꯔꯝꯗꯧ ꯃꯥꯜꯂꯦ
ꯑ
ꯑꯈꯣꯏ ꯏꯇꯩꯩꯃꯥꯗꯣ ꯑꯩ ꯀ꯭ꯂꯥꯁ ꯇꯦꯟ ꯊꯥꯒꯤ ꯇꯧꯔꯤꯉꯩꯗ ꯃꯥ ꯀ꯭ꯂꯥꯁ ꯑꯦꯠ ꯀꯥꯕꯅꯦꯕ ꯑꯩꯉꯣꯟꯗꯒꯤ ꯑꯉꯥꯡ ꯑꯣꯏꯕꯅꯦꯕ
ꯑꯣ
ꯑꯩꯒꯤ ꯏꯇꯩꯃꯗꯣ ꯏꯌꯥꯝꯕ ꯈ꯭ꯋꯥꯏ ꯑꯍꯟꯒꯤ ꯏꯌꯥꯝꯕꯗꯨꯅ ꯆꯍꯤ ꯀꯨꯟꯊ꯭ꯔꯥꯃꯨꯛ ꯁꯨꯕꯗ
ꯎꯝ
ꯃꯥꯅ ꯇꯨ ꯊꯥꯎꯖꯟ ꯁꯤꯛꯁ ꯃꯆꯥ
ꯑꯁ
ꯊꯁꯦ
ꯑꯩꯗꯤ ꯀꯨꯟꯊ꯭ꯔꯥ ꯁꯨꯔꯦ ꯑꯩꯁꯨ
ꯑꯣ ꯏꯌꯥꯝꯕꯅ ꯅꯥꯏꯟꯇꯤꯟ ꯅꯥꯏꯟꯇꯤ ꯊ꯭ꯔꯤ ꯃꯆꯥꯅꯦꯕꯀꯣ ꯏꯇꯩꯃꯗꯨꯅ ꯇꯨ ꯊꯥꯎꯖꯟ ꯁꯤꯛꯁ ꯃꯆꯥꯅꯦꯕ
ꯑꯁ ꯂꯣꯏꯔꯦ ꯑꯗꯨꯗꯤ ꯃꯆꯥꯒꯨꯝꯕꯅꯤꯅꯦ
ꯍꯣꯏꯅꯦ ꯑꯩ ꯀ꯭ꯂꯥꯁ ꯇꯦꯟ ꯊꯥꯒꯦ ꯇꯧꯔꯀꯥꯟꯗ ꯑꯩꯅ ꯇꯨ ꯊꯥꯎꯖꯟ ꯊ꯭ꯔꯤꯅꯦꯕꯀꯣ ꯆꯍꯤ ꯑꯍꯨꯝ ꯑꯉꯥꯡ ꯑꯣꯏꯌꯦ ꯑꯩꯉꯣꯟꯗꯒꯤ
ꯑꯩꯗꯤ ꯅꯥꯏꯟꯇꯤ ꯁꯤꯛꯁ ꯌꯦꯡꯕ ꯇꯥꯅꯤ
ꯑ ꯑ ꯌꯥꯝꯕꯗꯤ ꯍꯧꯖꯤꯛꯇꯤ ꯑꯃꯨꯛ ꯍꯜꯂꯝꯃꯅꯤ ꯅꯪꯉꯣꯟꯗꯒꯤ ꯅꯥꯏꯟꯇꯤ ꯊ꯭ꯔꯤ ꯃꯇꯝꯗ ꯄꯣꯛꯞꯅꯦꯕ
ꯎꯝ
ꯁꯣꯝꯗꯦ ꯑꯉꯥꯡ ꯌꯥꯝ ꯑꯉꯥꯡ ꯑꯣꯏꯅ ꯂꯥꯎꯕꯅꯦ ꯑꯩꯈꯣꯏꯔꯣꯝꯗ ꯑꯁꯁꯨ ꯌꯥꯝ ꯅꯨꯡꯁꯤꯕꯅꯦ ꯑꯗꯣ ꯃꯥꯗꯤ ꯁꯟꯗꯦ ꯁ꯭ꯀꯨꯜ ꯀꯥꯕꯅꯦꯒꯨꯝꯕ ꯑꯗꯨ ꯃꯇꯝꯗꯣ ꯑꯩꯕꯨꯗꯤ ꯍꯦꯛ ꯀ꯭ꯂꯥꯁ ꯀ꯭ꯂꯥꯁ ꯇꯦꯟ ꯂꯣꯏꯕꯒ ꯕꯦꯞꯇꯤꯖꯝ ꯇꯧꯈ꯭ꯔꯦꯕ ꯕ꯭ꯦꯇꯤꯖꯝ ꯈꯪꯕ꯭ꯔꯣ ꯅꯪ ꯑꯣ ꯃꯥꯗꯤ ꯁꯟꯗꯦ ꯁ꯭ꯀꯨꯜ ꯀꯥꯔꯤꯕꯅꯦꯕꯀꯣ ꯑꯗꯨꯒ ꯑꯩꯈꯣꯏ ꯈꯨꯟ ꯂꯥꯛꯄꯗ ꯑꯃꯨꯛ ꯕꯦꯞꯇꯤꯖꯝꯗ ꯄꯁꯇꯔ ꯀꯩꯀꯥꯅ ꯀ ꯀ꯭ꯂꯥꯁꯥꯁ ꯂꯔ ꯃꯕ
ꯍꯧꯖꯤꯛꯁꯦ ꯑꯗꯨꯗꯤ ꯇꯤꯟꯅꯕ ꯅꯨꯡꯉꯥꯏꯔꯝꯅꯤ
ꯍꯣꯏ ꯑꯗꯣ ꯃꯥꯗꯤ ꯏꯇꯩꯃꯗꯤ ꯃꯆꯥ ꯂꯩꯔꯦ ꯑꯅꯤ ꯁꯨꯔꯦ ꯑꯃꯨꯛ
ꯑꯣ
ꯀꯔꯤꯒꯤꯔꯥ ꯈꯪꯗꯦꯀꯣ ꯑ ꯑꯗꯨꯝ ꯌꯨꯝꯗ ꯂꯩꯃꯤꯟꯅꯕꯒꯤꯔꯗꯤ ꯈꯥꯟꯗ ꯍꯧꯖꯤꯛꯇꯤ ꯑꯃꯨꯛ ꯑꯍꯟ ꯑꯣꯏꯅ ꯎꯈ꯭ꯔꯦ ꯍꯥꯏꯕꯗꯤ ꯍꯥꯏꯗꯤ ꯑꯗꯨꯝ ꯃꯥꯟꯅꯔꯦꯕ ꯕꯦꯁꯇꯣ
ꯄꯤꯗꯤꯀꯣ ꯑꯗꯨꯃꯥꯏꯅ ꯇꯧꯕꯅꯦ ꯃꯥꯒꯤ ꯅꯨꯄꯥꯅ ꯀꯌꯥꯃꯨꯛ ꯍꯟꯁꯅꯨ ꯅꯨꯄꯤꯗꯤ ꯑꯗꯨꯝ ꯑꯗꯨ ꯑꯍꯟ ꯈꯣꯏꯗ ꯂꯥꯛꯑꯗꯤ ꯑꯗꯨꯝ ꯃꯥꯒꯤ ꯅꯨꯄꯥꯒ ꯑꯗꯨꯝ ꯂꯣꯡꯒꯥꯗ ꯑꯗꯨꯝ ꯃꯁꯛꯇꯣ ꯑꯗꯨꯝ ꯃꯥꯜꯂꯛꯀꯅꯤ ꯍꯥꯏꯕ ꯑꯗꯨꯃꯥꯏꯅ ꯇꯧꯕꯅꯤ ꯅꯨꯄꯤꯗꯤ
ꯑꯗꯨꯒꯤ ꯑꯣꯏꯔꯝꯅꯤ
ꯎꯝ ꯑꯗꯨꯃꯥꯏꯅ ꯇꯧꯅꯤ ꯅꯨꯄꯥꯗꯤ ꯑꯦꯚꯔꯒ꯭ꯔꯤꯟꯅꯦ ꯍꯥꯏꯗꯥ
ꯃꯤꯁꯤꯡꯅꯀꯣ ꯑꯗꯨꯝ ꯑꯩꯈꯣꯏꯗ ꯑꯩꯉꯣꯟꯗ ꯅꯅꯥꯇꯩꯃꯗ ꯑꯦ ꯅꯪꯗꯤ ꯅꯠꯇꯇꯩꯃꯗ ꯀꯃꯥꯏꯅ ꯀꯧꯏ ꯀꯩꯅꯣ ꯃꯤꯡꯗꯣ ꯍꯥꯏꯔꯛꯑꯣꯅꯦ ꯑꯗꯨꯒꯨꯝꯕ ꯂꯛꯅꯕꯀꯣ
ꯎꯝ
ꯍꯥꯏꯕꯗꯤ ꯑꯉꯥꯡ ꯑꯣꯏꯕꯒꯤꯀꯣ ꯈꯨꯟꯗ ꯀꯗꯤ ꯂꯩꯗꯅ ꯑꯗꯨꯝ ꯍꯥꯏꯒꯟꯕꯗꯣ
ꯎꯝ
ꯇꯧꯋꯦ ꯍꯥꯏꯅ ꯎꯝ
ꯍꯧꯖꯤꯛ ꯅꯪ ꯃꯈꯥꯗ ꯂꯩꯕ꯭ꯔꯣ ꯑꯥ ꯃꯊꯛꯇ ꯂꯩꯕ꯭ꯔꯣ
ꯑꯩ ꯉꯔꯥꯡꯗꯒꯤ ꯍꯣꯁꯇꯦꯜꯗ ꯑꯃꯨꯛ ꯆꯪꯕꯅꯦ
ꯑꯣ ꯑꯣ ꯑꯣ ꯅꯪꯗꯤ ꯐꯖꯅ ꯅꯔꯝꯃꯤꯅꯦ ꯉꯁꯥꯏꯒꯤꯗꯣ
ꯀꯥꯏ
ꯉꯁꯥꯏꯒꯤ ꯅꯪꯅ ꯎꯍꯟꯕꯗꯣ ꯑꯣ
ꯎꯝ ꯑꯗꯨꯔꯣ ꯅꯪ ꯍꯧꯖꯤꯛ ꯍꯧ ꯀꯣꯗꯧꯔꯤꯁꯦ ꯀꯣꯛ ꯉꯥꯎꯔꯦ ꯑꯩꯗꯤ
ꯃꯥꯅꯦ ꯃꯥꯅꯦ ꯅꯪ ꯉꯥꯎꯔꯝꯃꯅꯤ ꯃꯤ ꯌꯥꯝꯕꯒꯤ
ꯅꯪ ꯉꯁꯥꯏꯗꯤ ꯍꯥꯞ ꯍꯥꯞꯅꯤ ꯍꯥꯏꯗꯥꯏꯅꯦ
ꯑ
ꯑꯣ ꯀꯗꯥꯔꯣ ꯑꯩ ꯀꯣꯛ ꯉꯥꯎꯔꯦ
ꯑꯩꯗꯤ ꯀꯩꯅꯣ ꯇꯧꯗ꯭ꯔꯤꯌꯦ ꯑꯩꯒꯤꯗꯤ ꯍꯣꯔꯦꯟ ꯑꯩꯅ ꯍꯥꯏꯕꯤꯒꯦꯁꯦ ꯌꯥꯔꯦ ꯇꯣꯛꯑꯣ
ꯍꯣꯏ ꯍꯣꯏ ꯐꯖꯅ ꯍꯥꯏꯔꯛꯑꯣ
ꯎꯝ
ꯏꯕꯥꯅꯤ ꯉꯁꯤ ꯐꯥꯔꯁ ꯍꯧꯖꯤꯛ ꯐꯥꯔꯁ ꯇꯥꯏꯝꯁꯤꯀꯣ ꯇꯧꯕꯗꯗꯤ
ꯎꯝ ꯅꯣꯏ ꯅꯣꯏꯁꯤꯡꯗꯤ ꯅꯩꯔ ꯂꯩꯔꯝꯃꯤꯅꯦ ꯑꯩꯈꯣꯏꯗꯤ ꯀꯨꯏꯗ꯭ꯔꯤꯕꯅꯤꯅ
ꯅꯗꯦ ꯑꯩꯁꯨ ꯊꯕꯛ ꯇꯧꯕꯁꯦ ꯍꯞꯇꯥ ꯑꯃ ꯐꯥꯔꯦ ꯍꯧꯖꯤꯛꯅ ꯉꯁꯤꯅ
ꯑꯗꯨꯅꯦ ꯑꯗꯨ ꯍꯞꯇꯥ ꯑꯃ ꯐꯥꯕꯗꯣ ꯑꯥ ꯌꯧꯔꯝꯃꯦ ꯑꯩꯈꯣꯏꯗꯤ ꯎ ꯑꯩꯗꯤ ꯍꯞꯇꯥ ꯐꯥꯗꯧꯔꯦ ꯌꯦꯡꯉꯣ ꯑꯃꯥ ꯐꯥꯎ ꯀꯩꯅꯝꯣ ꯇꯧꯗ꯭ꯔꯤ
ꯉꯁꯤꯅ ꯄꯨꯔꯥ ꯌꯥꯎꯕꯅꯤ
ꯎꯝ ꯐꯖꯅ ꯇꯧꯋꯦꯕ ꯅꯣꯏꯗꯤ ꯊꯕꯛꯁꯨ ꯂꯩꯇꯕ ꯌꯎꯔꯝꯅꯤ ꯑꯩꯈꯣꯏꯗꯤ ꯑꯉꯥꯡ ꯆꯦꯟꯕꯅꯤꯅ ꯃꯇꯝ ꯂꯩꯇꯦꯕ
ꯅꯝꯐꯨꯗ ꯇꯧꯑꯣꯏꯁꯨ ꯇꯧꯕ ꯌꯥꯎꯔꯦꯕ ꯍꯥꯏꯕꯗꯤ ꯍꯦꯛ ꯂꯣꯏꯕꯒ ꯍꯥꯏꯕꯗꯤ ꯏꯀꯥꯏꯁꯨ ꯏꯀꯥꯏꯅ ꯑꯩꯗꯣ ꯄ꯭ꯂꯥꯟ ꯑꯃ ꯂꯩꯕ ꯃꯄꯥꯟ ꯂꯝꯗ ꯀꯣꯏꯕ ꯆꯠꯅꯤꯡꯉꯥꯏ ꯗꯦꯠ ꯅꯥꯏꯟꯗ ꯈꯣꯡꯎꯞ ꯀꯩꯀꯥ ꯂꯩꯔꯁꯨ ꯀꯥꯏꯅ ꯍꯥ ꯇꯣꯛꯍꯧꯕ
ꯎꯝ
ꯑꯁ ꯄꯩꯁꯥꯗꯣ ꯅꯤꯡꯗ꯭ꯔꯦꯅꯦ ꯏꯃꯥ ꯏꯄꯥꯗꯁꯨ ꯌꯥꯝꯃꯟꯕꯒꯤ ꯆꯪꯕꯗꯨ ꯑꯗꯨꯚꯩꯗ
ꯐꯩ ꯐꯩ ꯍꯣꯠꯅꯕꯒꯤ ꯃꯃꯜ ꯍꯥ ꯍꯣꯠꯅꯕ ꯂꯦꯞꯀꯅꯨ ꯍꯥꯏꯗꯨ ꯍꯣꯠꯅꯕ ꯍꯣꯠꯅ ꯍꯥꯏꯔꯗꯤ ꯐꯪꯉꯦ ꯍꯥꯏꯗꯨꯅꯦꯕ ꯑꯥ ꯅꯪꯅ ꯅꯪꯤꯁꯦ
ꯅꯠꯇꯦ ꯑꯩꯗꯤ ꯊꯥꯖꯗ꯭ꯔꯕꯅꯦ ꯑꯍꯥꯟꯕꯗ ꯇ ꯇꯧꯔ ꯏꯟꯇꯔꯦꯁ ꯂꯩꯔ ꯍꯥꯟꯅ ꯍꯥꯟꯅ ꯀꯩꯅꯣ ꯇꯧꯕꯗ ꯁ ꯋꯥꯉꯥꯡꯕꯨꯨꯗꯤ ꯍꯩꯇꯦꯀꯣ
ꯎꯝ ꯑꯩꯁꯨꯅꯦ ꯍꯥꯟꯅ ꯇꯧꯕ ꯀꯥꯟꯗ ꯌꯥꯝ ꯅꯣꯛꯅꯤꯡꯉꯦ ꯍꯥꯏꯕꯗꯤ ꯖꯁ ꯁꯦꯝ ꯃꯅꯔꯁꯨꯀꯣ ꯑꯗꯨꯃꯥꯏꯅ ꯀꯩꯅꯣ ꯑꯃꯈꯛꯇꯪꯗ ꯏꯁꯇꯤꯛ ꯇꯧꯒꯗꯕꯅꯦ ꯈꯔ ꯍꯥꯏꯕꯗꯨꯗ
ꯍꯣꯏ ꯍꯣꯏ ꯋꯥ ꯉꯥꯡꯨꯗꯣ ꯅꯣꯛꯄꯅ ꯅꯣꯛꯄꯅ
ꯑꯩ ꯍꯧꯖꯤꯛꯐꯥꯎ ꯐꯥꯔꯁꯇ ꯀꯩꯅꯣ ꯇꯧꯔꯤꯗꯨꯅꯦ
ꯑ ꯍꯣꯏ ꯏ ꯑꯗꯨ ꯑꯗꯨ ꯑꯗꯨꯝ ꯍꯥꯏꯅꯔꯛꯄꯅꯦ ꯑꯗꯣ ꯑꯃꯔꯣꯝꯗꯗꯤ ꯐꯩꯌꯦ ꯑꯩꯈꯣꯏ ꯋꯥ ꯉꯥꯡꯕ ꯍꯩꯍꯜꯂꯦꯀꯣ ꯌꯥꯝꯅ
ꯍꯣꯏ
ꯑꯗꯨꯛꯇꯁꯨ ꯅꯠꯇꯕ
ꯈꯔ ꯃꯩꯇꯩꯂꯣꯟꯒꯤ ꯀꯩꯅꯣ ꯄ꯭ꯔꯦꯛꯇꯤꯁ ꯑꯣꯏꯕꯒꯤ ꯇꯥꯏꯞꯇꯀꯣ ꯄ꯭ꯔꯦꯛꯇꯤꯁ ꯀ꯭ꯂꯥꯁꯀꯤ ꯇꯥꯏꯞꯅꯦꯕ ꯁꯤꯁꯦ
ꯍꯣꯏ ꯃꯥꯅꯦ ꯃꯥꯅꯦ ꯑꯗꯨ ꯑꯩꯗꯤ ꯅꯍꯥꯟ ꯇꫭꯂꫭꯞ ꯐꯪꯕꯒꯤꯗꯣ ꯈꯨꯡꯉꯨꯞ ꯑꯃꯗꯤ ꯂꯩꯈ꯭ꯔꯦ ꯍꯥꯏꯕꯗꯤ ꯁꯦꯀꯦꯟ ꯍꯦꯟꯗ
ꯐꯩ ꯐꯩ ꯐꯩ
ꯀꯩꯅꯣ ꯇꯧꯅꯤꯅꯦ ꯑꯩꯗꯣ ꯃꯄꯥꯟ ꯂꯝꯗ ꯀꯣꯏꯕ ꯆꯠꯀꯅꯦꯕ ꯅꯨꯃꯤꯠ ꯃꯪꯉꯥ ꯑꯗꯨꯒꯤ ꯈꯨꯡꯉꯨꯞ ꯍꯥꯞꯀꯦꯇꯧꯕ ꯑꯗꯨ ꯆꯤꯡꯗ ꯍꯥꯏꯀꯤꯡꯒꯤ ꯇꯥꯏꯞꯇ ꯑꯗ ꯆꯠꯀꯗꯕ ꯃꫭꯏꯅ
ꯎꯝ
ꯑꯗꯨꯅꯤꯗ
ꯆꯞ ꯆꯥꯔꯦꯅꯦ ꯅꯪꯒꯤꯁꯦ ꯁꯤꯒꯤ ꯂꯩꯕꯁꯦ
ꯆꯞ ꯆꯥꯔꯦ ꯀꯨꯏꯔꯦ ꯑꯩꯉꯣꯟꯗ ꯊꯥꯔꯛꯈꯤꯕ ꯑꯗꯣ ꯑꯩꯗꯤ ꯑꯣꯏꯔꯝꯗꯤ ꯌꯥꯝ ꯊꯨꯡꯂꯔꯦ ꯑꯗꯨꯒ ꯑꯩꯅ ꯀꯩꯅꯣ ꯑꯣꯏꯕꯒꯤ ꯊꯥꯖꯗꯕ
ꯑꯩꯁꯨ ꯎꯕ ꯀꯨꯏꯔꯦꯕ ꯃꯥ ꯃꯤꯗꯣ ꯎꯝ ꯍꯧꯖꯤꯛ ꯑꯁꯤꯅ ꯑꯁꯤꯒꯤ ꯀꯩꯅꯣ ꯄꯥꯏꯔꯤꯁꯦ ꯑꯩꯈꯣꯏ ꯈꯨꯟꯒꯤ ꯀꯩꯅꯣꯅꯦꯕ ꯑꯗꯨꯝ ꯎꯑꯦꯕ ꯑꯩꯅꯁꯨ ꯊꯧꯑꯣꯏꯗꯕ ꯅꯍꯥꯟꯅ ꯇꯧꯔꯗꯤ ꯑꯗꯨꯝ ꯀꯩꯅꯣ ꯇꯧꯈ꯭ꯔꯅꯤ
ꯕ꯭ꯔꯗꯔ ꯗꯤꯅ ꯍꯧꯕꯗꯣ
ꯍꯣꯏ ꯍꯣꯏ ꯍꯣꯏ
ꯑꯗꯣ ꯑꫭ ꯑꯁꯤ ꯑꯩꯈꯣꯏ ꯍꯣꯁꯇꯦꯜ ꯂꯩꯕ ꯃꯅꯥꯛꯇꯁꯨ ꯇꯝꯂꯝꯕ ꯃꯥꯜꯂꯦ ꯂꯥꯏꯔꯤꯛ ꯑꯃꯥ
ꯑꫭ ꯈꯪꯗꯦ ꯑꯗꯨꯗꯤ ꯃꯥ ꯀꯥꯏ ꯀꯥꯏꯗꯅꯣ ꯇꯝꯕꯅꯦ